ꯇꯥꯔꯦ ꯇꯥꯔꯦ ꯀ ꯇꯥꯗꯕ ꯍꯧꯖꯤꯛꯀꯤꯗꯣ
ꯁꯞꯄꯄꯥ ꯎꯔꯦꯒ
ꯍꯥ
ꯆꯞꯄ ꯈ ꯀꯧꯔꯦ ꯈꯜꯃ ꯇꯣꯏꯖꯕꯣ
ꯑꯕꯣ
ꯇꯔꯦ ꯇꯥꯏꯔ
ꯅ ꯣ ꯁꯥꯟ ꯇ ꯄꯤꯗ
ꯑꯩ ꯇꯄꯦ
ꯎꯝ
ꯏ ꯍ ꯉꯗ
ꯍꯗ ꯐꯣꯟꯣꯟꯇ꯭ꯔꯤꯔꯤꯕ ꯑꯣ ꯑꯍꯟꯃꯛꯇ ꯂꯩ ꯌꯦꯕ ꯉꯝꯖꯗ꯭ꯔꯦ ꯂꯥꯏꯔ ꯑꯗꯨꯅ
ꯏꯁ ꯑꯩꯒꯤ ꯐꯣꯟ ꯑꯄꯨꯝꯕꯁꯦ ꯄꯥꯏꯔꯦ ꯀꯥꯟꯗ ꯅꯪ ꯐꯣꯟ ꯀꯌꯥꯔꯛ ꯁꯤꯟꯈ꯭ꯔꯦ
ꯒꯥꯥꯟꯔꯦ
ꯑꯣ ꯀꯣ ꯌꯥꯔꯇꯔꯦ ꯅꯪꯤꯗ
ꯍ
ꯑꯩꯒꯤꯁꯦ ꯈꯤꯇꯪ ꯀꯩꯅꯣꯝꯇꯗꯤ ꯇꯧꯕꯤꯔꯛꯑꯣ ꯃꯈꯥ ꯊꯥꯗꯕ꯭ꯔꯥ ꯀꯩꯅꯣꯝꯇꯗꯤ ꯇꯧꯕꯤꯔꯛꯑꯣ ꯑꯩꯁꯨ ꯑꯝꯇ ꯄꯣꯊꯥꯖꯈ꯭ꯔꯒꯦꯅ ꯈꯣꯏꯔꯝꯃꯤꯕꯅꯦ ꯑꯩ ꯐꯣꯟꯁꯦ ꯑꯩꯉꯣꯟꯗ ꯑꯩꯅ ꯅꯍꯥꯟ ꯍꯟꯅ ꯊꯝꯃꯤꯅꯦ
ꯂꯎ ꯂꯎ ꯐꯣ
ꯍꯥꯥ
ꯅꯪ ꯐꯣꯟ ꯀꯩꯗꯧꯔꯒꯦꯕ
ꯑꯩ ꯐꯣꯟꯁꯤꯔꯣ
ꯑꯣ
ꯍꯌꯦ ꯆꯠꯂꯦ ꯀꯩꯅꯣ ꯇꯧꯔꯒ ꯅꯦꯠ ꯁꯝꯗꯕꯤꯗ ꯂꯩꯔꯣꯀꯥꯟꯗꯅꯦ ꯅ ꯁꯝꯃꯨ ꯁꯝꯃꯛꯄꯁꯤꯗ ꯅꯝꯃꯒ ꯆꯠꯂꯨꯗꯣꯏꯅꯦꯕꯀꯣ ꯃꯥꯁꯦ
ꯑꯣ
ꯑꯗꯨꯃꯤ ꯂꯩꯊꯣꯛꯈ꯭ꯔꯅꯤ ꯉꯥ ꯂꯩ ꯌꯥꯔꯛꯑꯅꯤꯀꯣ ꯑꯗꯩꯗꯤ ꯌꯨꯇ꯭ꯌꯨꯞꯇꯒꯨꯝꯕ ꯑꯦꯅꯤ ꯑꯩꯅ ꯚꯤꯗꯤꯑꯣ ꯑꯃ ꯍꯦꯛ ꯌꯦꯡꯉꯕꯀꯣ
ꯎꯝ
ꯃꯆꯤꯟꯁꯦ ꯍꯥꯟꯅ ꯂꯦꯡꯉꯅꯦꯕ ꯃꯤꯁꯦ
ꯇꯗꯤꯃꯁꯤꯅ ꯐꯩ ꯑꯉꯅ ꯅꯌꯥ
ꯃꯆꯤꯟ ꯂꯦꯡꯕꯗꯣ ꯋꯥ ꯉꯥꯡꯕꯒꯤ ꯂꯦꯡꯕ ꯈꯣꯠꯄ ꯇꯧꯕꯁꯦ ꯍꯥ ꯂꯦꯛꯊꯣꯛꯈ꯭ꯔꯅꯦꯕꯀꯣ ꯑꯗꯨꯒ ꯃꯈꯣꯟꯁꯤꯅ ꯀꯣꯟꯅ ꯇꯥꯗꯣꯏꯕ ꯕꯤꯔꯥꯖꯦ ꯑꯩ ꯅꯨꯡꯥꯏꯅ ꯇꯧ ꯑꯩꯗꯣ ꯈꯥꯡꯉꯤꯕꯅꯦ ꯑꯗꯨ ꯃꯛꯇꯗ ꯍꯜꯂꯣ ꯃꯥꯏꯃꯈ꯭ꯔꯕ ꯍꯜꯂꯣ ꯀꯩꯅꯣ ꯅꯪ ꯀꯣꯀꯥ ꯀꯣꯀꯥ ꯍꯥꯝꯇꯣꯏꯗꯨꯕꯣ
ꯇꯥꯕ꯭ꯔꯣ ꯇꯥꯕ꯭ꯔꯣ
ꯇꯥꯏ ꯅꯪ ꯅꯪ ꯀꯣꯀꯥ ꯀꯣꯀꯥ ꯌꯥꯝ ꯇꯧꯋꯦ
ꯅꯪ ꯃꯈꯣꯟ ꯇꯥꯈꯤꯗꯣꯏꯅꯤꯅꯦ
ꯈꯣꯏ ꯕꯦꯔꯥ ꯌꯥꯝ ꯇꯧꯔꯤꯗ ꯇꯜꯂꯤꯗ ꯇꯥꯔꯦ ꯍꯧꯖꯤꯛꯇꯤ ꯃꯌꯦꯛ ꯁꯦꯡꯅ ꯇꯥꯔꯦ ꯑꯩꯁꯨ ꯇꯥꯔꯕ
ꯇꯥꯏ ꯑꯗꯨ ꯈꯗꯤꯦ ꯀꯔꯤꯒꯤꯅ ꯍꯪ
ꯀꯣꯏ ꯑꯣꯖꯥꯅꯣ ꯑꯩ ꯅꯍꯥꯟꯈꯩ ꯉꯥꯡꯕ ꯁꯥ ꯀꯩꯅꯣꯗꯨꯗ ꯕꯣꯂꯨꯝꯗꯨ ꯑꯗꯨꯝ ꯉꯥꯡꯉꯤꯅꯦ
ꯅꯉ ꯋꯥꯣꯟꯗ ꯑꯣꯏꯔꯣ ꯃꯅꯤ ꯑꯗꯨꯗꯤ ꯎ ꯀꯩꯗꯧꯔꯤꯅꯣ ꯑꯩꯗꯤ ꯅꯪ ꯐꯣꯟ ꯇꯧꯔꯤꯗꯨ ꯀꯟꯅ ꯇꯨꯝꯃꯤꯅꯦ
ꯇꯨꯝꯅꯤ ꯅꯪꯗꯤ ꯑꯌꯨꯛꯁꯨ ꯇꯨꯝꯃꯤ ꯅꯨꯡꯗꯥꯡꯁꯨ ꯇꯨꯝꯃꯤ ꯀꯩꯅꯣ ꯈꯪꯗꯦꯗ ꯅꯨꯡꯊꯤꯟꯁꯨ ꯇꯨꯝꯃꯤ
ꯏꯁꯁ ꯑꯩꯕꯨ ꯇꯨꯝꯅ ꯂꯩꯕꯒꯤ ꯇꯥꯏꯞ ꯇꯧꯍꯜꯂꯦ ꯃꯤꯃꯥꯡꯗ
ꯍꯧꯖꯤꯛꯅ ꯅꯨꯡꯊꯤꯟ ꯇꯨꯝꯃꯦ ꯍꯥꯏꯔꯦ ꯑꯗꯨꯗꯤ ꯃꯥꯅ ꯇꯧꯕꯗꯨꯁꯨ ꯇꯨꯝꯃꯦ ꯍꯥꯏꯔꯛꯏ ꯇꯨꯝꯁꯨꯨ ꯀꯥꯏꯔꯦ ꯍꯥꯏꯔꯛꯏ
ꯑꯗꯤ
ꯃꯒꯗ ꯎ ꯑꯗꯨꯁꯨ ꯇꯨꯝꯕ ꯊꯨꯒꯥꯏ ꯍꯥꯏꯔꯛꯏ
ꯊꯨꯕꯥꯥꯏ ꯃꯤꯃꯤ ꯅꯇꯔꯁꯨꯛꯇ ꯃ ꯊꯕꯥꯔꯒ
ꯅꯨꯡꯗꯤꯤꯟ ꯇꯨꯝꯕ ꯌꯥꯗꯦ ꯅꯅꯨꯡ ꯇꯨꯝ ꯐꯠꯇꯦ
ꯑꯁ ꯅꯨꯡꯗꯥꯡ ꯉꯔꯥꯡ ꯈꯔ ꯊꯦꯡꯅꯔ ꯃꯇꯝꯅꯤꯅꯦ ꯑꯗꯨꯏꯅꯤꯅꯦ ꯕꯣꯜ ꯌꯦꯡꯕꯒꯤ
ꯑꯥ
ꯑ ꯑꯗꯨ ꯍꯒꯠꯄꯗꯣ ꯉꯟ ꯅꯍꯥꯎꯗꯣꯛꯁꯠꯂꯛꯏꯕ
ꯑꯥ
ꯑꯗꯨꯗꯤ ꯐꯖꯔꯦꯗꯅ
ꯅꯨꯡꯗꯤꯟ ꯄꯨꯒ ꯇꯗꯤ
ꯃ ꯂꯧ ꯇꯗꯤ
ꯐꯦꯔꯐꯩ ꯍꯥꯏꯌꯦꯦꯕ
ꯀꯥꯏꯗꯤ ꯇꯨꯝꯐꯝ ꯆꯥꯎꯐꯝ ꯑꯃ ꯈꯪꯗ꯭ꯔꯦ
ꯎꯝ ꯔꯝꯄꯨꯡ ꯀꯌꯥꯗ ꯇ ꯂꯣꯏꯔꯤꯅꯣ ꯕꯣꯜ ꯌꯦꯡꯕ
ꯄꯨꯡ ꯑꯃ ꯃꯈꯥꯏꯒꯤꯗꯣ ꯐꯕꯣꯂꯣ ꯌꯦ ꯦ ꯃꯥꯔꯕꯅꯤꯗꯨ
ꯀꯕꯥꯎꯅꯕ
ꯐ ꯃꯗꯨ ꯅꯥꯟꯇ ꯃꯤꯅꯁꯅꯕꯅꯤ
ꯃꯈꯥꯏ
ꯑꯍꯨꯝꯗ ꯑꯨꯝ ꯍꯦꯜꯂꯛꯄ ꯃꯈꯥꯏ ꯈꯥꯏꯗꯣꯏꯔꯕꯅꯦ
ꯑꯃ ꯇꯃꯤꯕ
ꯎꯝ
ꯑꯗꯨ ꯀꯌꯥ ꯍꯒꯜꯂꯤꯂꯤ ꯄ
ꯑ ꯇꯔꯨꯄ
ꯑ ꯄꯍꯨꯝ ꯇꯃꯦ ꯎꯝ ꯃꯔꯤ ꯃꯉꯥ ꯇꯔꯨꯛ ꯑꯍꯨꯝꯒꯤꯗ
ꯀꯔꯤ ꯋꯥ
ꯄꯨꯡ ꯑꯍꯨꯝ ꯇꯨꯝꯃꯦꯕ ꯑꯗꯨꯗꯤ ꯕꯡ ꯂꯣꯏꯔꯒ
ꯀꯃꯦ ꯑꯗꯨꯒꯕꯨ ꯀꯥꯏꯗꯒꯤ ꯁꯤꯤꯔꯣ ꯏꯟꯗ꯭ꯔꯣ
ꯎꯝ ꯕ꯭ꯂꯔ ꯆꯠꯂꯦꯕ
ꯑ ꯀꯗꯅꯣꯖꯤꯄꯣ
ꯍꯧꯖꯤꯛꯁꯦ ꯑꯩ ꯑꯉꯥꯡ ꯇꯨꯏꯁꯟ ꯇꯧꯔꯝꯕꯅꯦ
ꯑꯣ
ꯑꯗꯨ ꯇꯨꯏꯁꯟ ꯂꯣꯏꯔꯦ ꯁꯨꯇꯤ ꯊꯥꯗꯣꯛꯈꯤꯕꯒ ꯑꯩꯁꯦ ꯁꯨꯝ ꯐꯣꯟ ꯇꯧꯔꯛꯏꯖꯥꯅꯤ
ꯑꯦꯅꯤꯗꯨ ꯉꯏꯔꯣ
ꯏꯟꯖꯥꯡꯥꯏꯅꯤ ꯃ ꯂꯩ ꯂꯩꯒꯤꯕꯅꯤꯅꯦꯦꯅ
ꯀꯩꯒꯤꯅꯣ ꯍꯥꯏꯁꯦ ꯑꯉꯥꯡꯕꯨꯣ ꯇꯝꯕꯅꯣ ꯇ ꯁꯥꯏꯅ ꯇꯠꯊꯣꯛꯑꯣ
ꯁꯤꯨ ꯇꯨ ꯀꯅꯥꯗꯤ ꯐꯔ ꯄꯅꯤ
ꯁꯁꯥ ꯌꯥꯝ ꯍꯥꯞꯄꯤ ꯅꯅ ꯀꯣꯏꯔ ꯂꯥꯎꯋꯦ ꯍꯥꯏꯁꯦ
ꯃꯥꯅꯦ ꯃꯥꯥꯏꯛꯇ ꯂꯋꯥꯖ꯭ꯔꯥ ꯈꯜꯂꯕꯅꯤ ꯋꯥ ꯈꯪꯃꯜꯂꯛꯇ꯭ꯔꯕꯒꯤ ꯍꯜꯂꯣ ꯂꯩꯀꯥꯏ ꯑꯁꯤꯗ ꯂꯩꯕꯤꯔꯤꯕ ꯇꯨꯏꯁꯟ ꯄꯩꯁꯥ ꯄꯤꯕꯤꯗꯕꯤꯗ ꯊꯥ ꯑꯅꯤ ꯑꯍꯨꯝꯒꯤ ꯇꯣꯜꯂꯒ ꯂꯩꯕꯤꯔꯤꯕ ꯄꯦꯔꯦꯟꯁꯁꯤꯡꯗ ꯑꯦꯅꯥꯎꯟꯁꯃꯦꯟ ꯑꯃꯇꯪ ꯊꯝꯖꯔꯤ ꯀ
ꯑꯁ
ꯆꯅꯤꯡꯦꯗꯊꯤꯒꯅꯣ
ꯎꯝ ꯎ
ꯅꯗꯤ ꯇꯧꯗ꯭ꯔꯄꯣꯉ ꯇ꯭ꯌꯨꯁꯟ
ꯉꯥꯡꯁꯤꯅ ꯇꯧꯗ꯭ꯔꯦ
ꯀꯔ ꯀꯔꯝ ꯀꯥꯟꯗꯒꯤꯦ ꯀꯝ ꯀꯔꯔꯕ
ꯀ ꯀꯣꯏꯗ ꯀꯨꯏꯕ꯭ꯔꯥꯏꯗꯤ ꯀꯨꯏꯗꯦ ꯅꯨꯃꯤꯠ ꯃꯔꯤ ꯃ ꯍꯞꯇꯥꯐꯥꯎꯛꯇ ꯉꯥꯏꯗ
ꯑꯣ ꯋꯥꯏ ꯁꯪꯕ꯭ꯔꯣ ꯉꯥ ꯇꯁꯟ ꯇꯣꯛꯄꯁꯦ
ꯎꯝ ꯑ ꯁꯟꯇ ꯅꯨꯡꯉꯥꯏꯇꯕꯗꯤ ꯀꯩꯅꯣ
ꯍꯥꯏꯗꯤ ꯊꯕꯛ ꯑꯃ ꯇꯧꯕꯗ ꯈꯨꯔꯧ ꯊꯥꯡꯗ꯭ꯔꯣ ꯅꯨꯡꯊꯤꯤꯟꯅ ꯇꯨꯝꯅꯤꯡꯉꯦꯊ ꯇꯨꯝꯊꯣꯛꯄ ꯌꯥꯔꯦ ꯉꯔꯥꯡꯁꯤꯀꯣ
ꯑꯣ
ꯑꯩꯁꯦ ꯅꯨꯡꯊꯤꯟꯁꯦ ꯃꯣꯏ ꯄꯨꯡ ꯑꯍꯨꯝꯗ ꯂꯥꯛꯇꯧꯅꯦꯕ ꯇꯨꯏꯁꯟꯁꯦ
ꯇꯣꯗꯣꯏꯅꯦ
ꯑ ꯑꯍꯨꯝꯈꯥꯏꯗ ꯇꯧꯕꯅꯦ ꯑꯍꯨꯝ ꯃꯈꯥꯏ ꯇꯧꯔꯝꯕꯅꯦ ꯑꯩꯅ ꯑꯍꯨꯝꯗ ꯇꯧꯁꯦꯅ ꯍꯥꯏꯕ ꯑꯗꯨ ꯑꯉꯥꯡꯈꯩ ꯑꯗꯨꯝ ꯃꯣꯏ ꯂꯥꯛꯅꯤꯡꯀꯥꯟꯗ ꯂꯥꯛꯑꯦ ꯑꯩ ꯁꯥꯎꯅꯤꯡꯉꯦ ꯑꯍꯨꯝꯗ ꯑꯃꯨꯛ ꯂꯥꯛꯁꯟ ꯑꯍꯨꯝ ꯈꯥꯏꯗꯨꯛ ꯇꯧꯦꯕꯀꯣ
ꯎꯝ
ꯑꯗꯨꯒ ꯉꯔꯥꯡꯁꯤꯅ ꯑꯩꯅ ꯑꯍꯨꯝꯁꯦ ꯇꯥꯗꯣꯔꯦꯅ ꯑꯣꯏꯅꯤꯡꯉꯕ ꯈꯪꯕ ꯀꯩ ꯈꯜꯂꯛꯄꯅꯣ ꯈꯪꯗꯦꯕ ꯉꯔꯥꯡꯁꯦ
ꯎ ꯍ
ꯑꯩꯁꯦ ꯃꯤꯅꯤꯠ ꯃꯔꯤ ꯃꯉꯥꯋꯥ ꯂꯩꯉꯥꯏ ꯑꯍꯨꯝ ꯇꯥꯗꯧꯕ ꯑꯩꯁꯦ ꯉꯥꯎꯔꯦ ꯇꯨꯝꯅꯤꯡꯕꯅ
ꯑ
ꯑꯩꯁꯦ ꯈꯥꯡꯉꯒ ꯍꯤꯞꯇꯤ ꯍꯤꯞꯄꯒ ꯁꯨꯝ ꯐꯣꯟꯁꯤꯗ ꯄꯨꯡꯁꯦ ꯁꯨꯝ ꯌꯦꯡꯉꯦꯕꯀꯣ
ꯑ ꯑ
ꯑꯍꯨꯝꯈꯛꯅ ꯍꯧꯔꯕꯅꯦ ꯑꯍꯨꯝ ꯇꯥ ꯇꯧꯕ ꯑꯩ ꯑꯗꯨꯗꯩ ꯒ꯭ꯌꯥꯟ ꯇꯥꯈꯤꯗ꯭ꯔꯦ ꯍꯣꯏ ꯍꯣꯏ ꯑꯩꯁꯦ ꯌꯦꯡꯉꯝꯃꯦꯕꯀꯣ ꯁꯨꯝ ꯑꯉꯥꯡꯁꯤꯡꯁꯤꯕꯨ ꯂꯥꯛꯑꯅꯤꯅꯦ ꯁꯨꯝ ꯈꯜꯂ ꯈꯜꯂ ꯄꯨꯡꯁꯤ ꯀꯌꯥ ꯇꯥꯔꯤꯅꯣ ꯁꯨꯝ ꯌꯦꯡꯕ ꯑꯗꯨꯗ ꯃꯤꯅꯤꯠ ꯑꯍꯨꯝꯈꯛ ꯉꯥꯏꯍꯧꯔꯦ ꯑꯍꯨꯝ ꯇꯥꯗꯧꯕ
ꯅ ꯍꯧꯖꯤꯜꯂꯕꯒꯤ ꯋꯥꯔꯤ ꯅꯪꯥꯏꯁꯦ ꯑꯩꯈꯣꯏ ꯅꯛꯁꯦ
ꯑꯥ ꯃꯤꯅꯤꯠ ꯃꯉꯥ ꯈꯛꯇꯅꯤ ꯃꯤꯅꯤꯠ ꯃꯉꯥꯃꯨꯛ ꯋꯥꯠꯂꯤꯀꯥꯟꯗꯩꯅꯦ ꯑꯩꯅ ꯉꯥꯎꯔꯤꯁꯦ ꯇꯨꯝꯕ ꯇꯨꯝꯅꯤꯡꯕꯅ
ꯅ ꯀꯁꯨ ꯄꯥꯜ ꯇꯨꯝꯦ
ꯑꯗꯨ ꯑꯩꯁꯦ ꯌꯦꯅꯃꯒ ꯑꯅꯤ ꯋꯥꯔꯄ ꯑꯃ ꯋꯥꯔ ꯄꯗꯤ ꯑꯩ ꯈꯪꯈꯤꯗ꯭ꯔꯦꯕ ꯑꯩ ꯇꯨꯝꯊꯈ꯭ꯔꯦꯕꯀꯣ ꯑꯗꯩꯗꯤ ꯑꯩ ꯇꯨꯁꯅ ꯑꯉꯥꯡꯗꯨꯁꯨ ꯂꯥꯛꯑꯒ ꯀꯔꯝ ꯀꯔ ꯀꯧꯕꯅꯦꯕ ꯑꯩꯁꯦ ꯑꯗꯨꯐꯥꯎ ꯇꯥꯗꯕꯤꯗ ꯇꯨꯝꯃꯧꯖꯥꯅꯤꯗ ꯄꯨꯡ ꯑꯍꯨꯝ ꯃꯈꯥꯏꯁꯤꯗ ꯏꯅꯥꯎꯄꯥꯅ ꯑꯝꯇ ꯐꯦꯠ ꯐꯦꯠ ꯍꯥꯏꯔꯒ ꯍꯧꯗꯣꯔꯛꯑꯦ ꯑꯩꯁꯦ ꯍꯧꯒꯠꯂꯛꯑꯣ ꯍꯧꯒꯠꯂꯛꯑꯣꯅ ꯉꯥꯡ ꯂ ꯑꯦꯅ
ꯂꯃꯅꯥ
ꯑꯥ ꯑꯗꯨ ꯌꯦꯡꯉꯣ ꯑꯩꯁꯟ ꯇꯧꯔꯝꯗ꯭ꯔꯗꯤ ꯑꯩ ꯅꯨꯡꯉꯥꯏꯔꯦ ꯇꯨꯝꯖꯔꯝꯒꯅꯤ ꯌꯦꯡꯉꯣ ꯇꯨꯏꯁꯟ ꯇꯧꯕꯅꯤꯅ ꯑꯩꯨꯝꯅꯨꯡꯉꯥꯏ ꯇꯨꯝꯃꯝꯕꯗ ꯇꯨꯝꯕ ꯀꯥꯏꯔꯒ ꯑꯩ ꯍꯧꯒꯠꯂꯒ ꯇꯨꯏꯁꯟ ꯇꯧꯕ ꯆꯠꯂꯦ ꯁꯤꯅꯤꯗꯤ ꯑꯩ ꯍꯥꯏꯅꯤꯡꯉꯁꯤ ꯑꯉꯥꯡ ꯁꯥꯎꯅꯤꯡꯕꯁꯤꯗꯤ
ꯉꯁꯤꯗꯤ ꯇꯨꯝꯗ꯭ꯔꯣꯕ ꯑꯩꯁꯦ
ꯉꯗꯤ ꯇꯨꯝꯅꯤꯡꯉꯛꯇ꯭ꯔꯦ
ꯅ ꯀꯅ ꯂꯒꯅꯥ ꯑꯗꯨꯗꯤ
ꯃ
ꯑꯗꯨ ꯀꯔꯤꯒꯤꯅꯣ ꯅꯪꯅ ꯉꯔꯥꯡ ꯅꯪ ꯐꯔꯛꯇꯛꯇ ꯐꯃꯨꯡ ꯇꯨꯝꯗꯅ ꯐꯣꯟ ꯃꯦꯠꯇ ꯂꯩꯔꯝꯒꯅꯤ
ꯅꯠꯇꯗ ꯑꯩ ꯁꯨꯝ ꯇꯥꯛꯁ ꯀꯩꯀꯥ ꯈꯔ ꯌꯦꯡꯉꯝꯕꯅꯦ ꯑꯗꯨꯒ ꯋꯥꯔꯛꯑꯕ ꯃꯤꯠꯁꯦ
ꯇꯨꯝꯃ ꯑꯣꯡꯥꯏꯅ ꯇ ꯑꯣꯅꯉ ꯄꯅꯤꯅ ꯂꯩ ꯃꯅꯤ
ꯍ ꯃꯦꯜꯂꯤꯕꯅꯤ ꯃꯦꯂꯤꯕ
ꯑꯗꯨꯗꯅꯦꯦ
ꯂꯩꯩ ꯇꯨꯝꯅꯤꯡꯉꯕ
ꯐꯔꯦ ꯐꯔꯦ ꯑꯗꯨꯏ ꯑꯣꯏꯔꯗꯤ
ꯎꯝ
ꯑꯥꯝ ꯅꯨꯡꯉꯥꯏꯖꯔꯦ
ꯅꯨꯉꯥꯏꯅꯤ
ꯍ
ꯊꯝꯅꯕ ꯇꯧꯔꯒꯦ ꯑꯗꯨꯗꯤ ꯁꯨꯝ ꯇꯧꯔꯦꯏꯅꯦ ꯑꯩꯁꯦ ꯎꯝ